ꯑꯁꯤ ꯕꯤꯀꯝꯒꯤ ꯅꯨꯄꯤ ꯑꯣꯏꯗꯣꯏꯔꯣ
ꯍꯣꯏ ꯍꯣꯏ ꯃꯥꯅꯦ ꯑꯁ ꯅꯨꯄꯤ ꯅꯠꯇꯦ ꯑꯦꯛꯁꯅꯦ ꯈꯪꯅꯔꯝꯃꯦ ꯍꯥꯏꯕ ꯋꯥꯅꯦ
ꯑꯣ ꯑꯩꯗꯤ ꯀꯩꯅꯣ ꯅꯝꯕꯔꯁꯦ ꯆꯨꯞꯕ꯭ꯔꯥ ꯂꯥꯟꯕ꯭ꯔꯥ ꯍꯥꯏꯅ ꯀꯣꯜ ꯇꯧꯔꯛꯄꯅꯤꯗ
ꯆꯨꯝꯃꯦ ꯖꯨꯝꯃꯦ
ꯎꯝ
ꯆꯨꯝꯃꯦ ꯆꯨꯝꯃꯦ
ꯀꯩꯗꯧꯔꯤꯅꯣ
ꯄꯣꯞꯀꯣꯔꯟ ꯆꯥꯔꯒ ꯂꯩꯔꯦ
ꯑꯆꯥ ꯆꯥ
ꯆꯥꯛꯂꯝꯃꯦ ꯑꯗꯨꯒꯤ
ꯀꯩꯅꯣ ꯉꯁꯥꯏ ꯂꯣꯏ ꯆꯠꯇꯧꯔꯕꯣ ꯑꯣ
ꯍꯔꯥꯎꯅꯗꯤ ꯆꯪꯕꯅꯦꯕ ꯑꯩꯗꯣ
ꯎꯝ
ꯑꯗꯨꯒ ꯂꯣꯏꯁꯤꯜꯂꯝꯈ꯭ꯔꯦ ꯃꯣꯔꯅꯤꯡꯗꯒꯤ
ꯎꯝ
ꯑꯩꯗꯤ ꯌꯥꯝ ꯄꯥꯛ ꯆꯥꯕꯃꯤ ꯅꯠꯇꯦꯗ ꯈꯔ ꯈꯔ ꯇꯥꯕ ꯋꯥꯅꯤꯗ
ꯌꯥꯝ ꯆꯥꯔꯅꯨꯗ ꯑꯗꯨ ꯌꯥꯝ ꯅꯣꯏꯕꯅꯤ ꯆꯥꯔ ꯀꯟꯅ
ꯎꯝ ꯑꯩꯒꯤ ꯃꯥꯒꯤ ꯐꯦꯠꯁꯇꯣ ꯆꯥꯗꯦ
ꯎꯝ ꯃꯁꯟ ꯈꯛꯇ
ꯎꯝ ꯃꯥꯒꯤ ꯃꯁꯥꯗꯣ ꯑꯗꯨꯁꯨ ꯄꯤꯁ ꯑꯃ ꯑꯅꯤ ꯌꯥꯔꯦ ꯑꯩꯗꯤ ꯌꯦꯟꯒꯥ ꯉꯥꯅꯨ ꯍꯦꯟꯅ ꯆꯥꯅꯤꯡꯉꯦ
ꯎꯝ ꯎꯁꯥꯕꯨꯗꯤ ꯍꯥꯎꯗꯤ ꯍꯥꯎꯗꯦ
ꯎꯝ ꯑꯗꯨꯕꯨ ꯃꯥꯗꯤ ꯊꯥꯎꯁꯨ ꯌꯥꯝꯃꯦ ꯐꯦꯠꯁꯨ ꯌꯥꯝꯕꯒꯤ
ꯎꯝ
ꯑꯗꯨꯗꯤ ꯍꯣꯏ ꯍꯥꯎꯋꯦ ꯑꯗꯨ ꯑꯣꯏꯔꯁꯨ ꯌꯥꯝ ꯍꯩꯅꯗꯦꯕ
ꯑꯗꯨꯒꯤꯅꯤꯗ
ꯀꯔꯤ ꯑꯣꯛꯁꯥꯔꯣ
ꯍꯣꯏ
ꯀꯥꯏꯗ ꯅꯗ ꯈ꯭ꯋꯥꯏ ꯍꯥꯎꯕꯅꯤ ꯀꯩꯅꯣ ꯑꯁꯤ ꯑ ꯀꯔꯤ ꯍꯥꯏꯁ ꯎꯝ ꯃꯤꯛꯁ ꯇꯧꯔꯒ ꯀꯔꯤ ꯑꯁ ꯀꯥꯎꯈ꯭ꯔꯦꯅ ꯀꯔꯤ
ꯀꯔꯤꯔ
ꯃꯅꯨꯡ ꯁꯥꯗ꯭ꯔꯥ
ꯍꯣꯏ ꯃꯅꯨꯡ ꯁꯥ ꯑꯗꯨꯒ ꯑꯗꯨꯝ ꯌꯥꯝꯅꯗꯤ ꯆꯥꯕ ꯉꯝꯅꯤꯗ ꯀꯦꯞꯁꯨꯣꯗꯨꯗꯤ
ꯑꯣ ꯑꯣ ꯑꯩꯗꯤ ꯑꯣꯛ ꯃꯅꯨꯡꯅꯨꯡꯁꯥ ꯍꯥꯎꯋꯦ
ꯎꯝ
ꯁꯥ ꯅꯨꯡꯁꯥ ꯍꯣꯏ ꯁꯟꯗꯤ ꯄꯥꯝꯗꯦ ꯑꯩ ꯃꯅꯝꯗꯣꯀꯣ ꯑꯩ ꯈꯔ ꯍꯥꯏꯅꯗꯦꯕ ꯑꯗꯨꯒꯤ ꯑꯣꯛꯁꯥꯗꯤ ꯑꯗꯨꯝ ꯅꯨꯡꯁꯥꯁꯨ ꯍꯥꯎꯋꯦ ꯑꯗꯨꯒ ꯁꯟꯗꯤ ꯃꯅꯝꯁꯨ ꯂꯩꯕꯅꯤꯅ
ꯃꯥꯅꯦ
ꯑꯗꯨꯒ ꯌꯥꯝꯁꯨ ꯆꯥꯅꯤꯡꯗꯦ ꯆꯥꯔꯁꯨ ꯑꯀꯪꯕꯗꯨꯀꯣ ꯑꯗꯨꯗꯤ ꯑꯗꯨꯝ ꯆꯥꯕ ꯌꯥꯏꯗꯣ ꯑꯗꯨ ꯑꯣꯏꯔꯁꯨ ꯀꯣꯕ ꯑꯀꯪꯗꯕꯨꯗꯤ ꯆꯥꯅꯤꯡꯗꯦ ꯍꯥꯎ ꯍꯣꯏ ꯍꯣꯏ ꯍꯣꯏ ꯍꯣꯏ ꯃꯅꯝꯗꯣ ꯂꯩꯌꯦꯕ
ꯎꯝ ꯎꯞꯁꯥꯕꯨꯗꯤ ꯍꯣꯏ ꯍꯣꯏ ꯍꯥꯏꯌ
ꯑꯩ ꯆꯥꯁꯨ ꯁꯟ ꯁꯟꯁꯥꯗ ꯆꯥꯔꯗꯤ ꯈꯔ ꯑꯦꯂꯔꯖꯤ ꯂꯩꯕꯗꯣ
ꯎꯝ
ꯑꯗꯨꯋꯥꯏꯗꯒꯤ ꯌꯥꯝꯅ ꯆꯥꯅꯤꯡꯗꯦ
ꯑꯣꯦ
ꯑꯗꯨꯒ ꯌꯦꯟꯒ ꯉꯥꯅꯨꯗꯤ ꯆꯥꯅꯤꯡꯉꯦ
ꯎꯝ
ꯑꯁ ꯉꯥꯅꯨꯗꯤ ꯁꯅꯥꯒꯨꯝꯕꯅꯦꯅ ꯆꯥꯕ ꯐꯪꯗ꯭ꯔꯦ ꯍꯧꯖꯤꯛꯇꯤ ꯑꯁꯅꯦ ꯆꯍꯤ ꯑꯃꯗ ꯑꯃ ꯑꯅꯤ ꯈꯛꯇꯪꯅꯦ ꯆꯥꯕ ꯉꯥꯅꯨ ꯈꯪꯗꯦ ꯗꯖꯦꯕꯤꯠ ꯕꯦꯈꯥꯝꯗꯨꯁꯨ ꯈꯪꯗꯦ ꯀꯩꯔꯥ ꯄꯩꯁꯥ ꯊꯥꯕꯤꯔꯛꯑꯣ ꯉꯥꯅꯨ ꯉꯥꯅꯨ ꯆꯥꯒꯦ ꯍꯥꯏꯔꯒ ꯋꯥꯠ ꯏꯁ ꯗꯙꯛ ꯍꯥꯏꯔꯛꯑꯦ
ꯃꯥꯁꯨ ꯆꯥꯗꯤ ꯆꯥꯔꯝꯅꯤꯍꯦ ꯉꯩꯅꯨ
ꯑꯁ ꯈꯪꯗꯦ ꯌꯥꯝꯅ ꯏꯁ꯭ꯇꯦꯟꯗꯔꯠ ꯂꯩꯕ ꯇꯥꯏꯞ ꯇꯧꯕꯅꯦ
ꯎꯝ
ꯑꯗꯨꯒ ꯅꯣꯏ ꯑꯗꯨꯒꯨꯝꯕꯗꯨ ꯆꯥꯕ꯭ꯔꯣꯒ ꯍꯥꯏꯔꯦ ꯍꯣꯏꯅꯦ ꯍꯥꯎꯕꯅꯦꯅꯦ ꯑꯁ ꯈꯣꯏꯗꯤ ꯐꯥꯔꯝꯗ ꯑꯗꯨꯒꯨꯝꯕꯗꯣ ꯅꯨꯡꯁꯤꯔꯒ ꯀꯩꯅꯣ ꯀꯔꯤ ꯍꯥꯏꯕ꯭ꯔꯥ ꯃꯣꯏ ꯑꯦꯗꯣꯞ ꯇꯧꯕ ꯇꯥꯏꯞ ꯇꯧꯋꯦ ꯍꯥꯏꯔꯒꯥꯟ ꯅꯪ ꯍꯣꯏ ꯂꯣꯏꯌꯦ ꯑꯩꯅ ꯂꯥꯏꯛꯇ ꯀꯣꯔꯤꯌꯔ ꯇꯧꯔꯛꯑꯣ ꯍꯥꯏꯕ
ꯎꯝ
ꯒ꯭ꯔꯤ ꯇꯧꯅꯤꯡꯉꯥꯏꯗꯅ ꯆꯥꯅꯤꯡꯉꯥꯏ ꯍꯥꯏꯕꯒꯤ ꯑꯁ ꯄꯥꯝꯃꯨꯍꯦ ꯅꯨꯡꯁꯤꯌꯦ ꯍꯥꯏꯗꯨꯒꯤ ꯑꯗꯨꯝ ꯁꯤꯗꯒꯤꯁꯨ ꯏꯕꯥꯅꯤ ꯈꯠꯅꯕꯅꯦ ꯈꯪꯕ꯭ꯔꯥ
ꯉꯥꯅꯨ ꯆꯥꯕꯒꯤ
ꯑꯁꯦꯡꯕꯅꯦ ꯀꯔꯤꯅꯣ ꯃꯤ ꯆꯥꯅꯤꯡꯕꯗ ꯃꯥꯅ ꯃꯥꯅ ꯆꯥꯔꯨꯅꯨ ꯍꯥꯏꯔꯗꯤ ꯑꯩ ꯆꯥꯔꯔꯣꯏ ꯑꯗꯨꯝ ꯂꯩꯒꯗꯕ꯭ꯔꯥ
ꯎꯝ
ꯑꯗꯨꯒꯤ ꯑ ꯃꯥꯗꯤ ꯁꯟꯗꯣ ꯏꯁꯇꯤꯌꯨꯗꯣ ꯁꯟꯒꯤ ꯏꯁꯇꯤꯌꯨ ꯂꯩꯅ
ꯎꯝ ꯎꯝ
ꯇꯥꯕꯅꯦ ꯑꯗꯨꯗꯤ ꯑꯩꯅ ꯇꯥꯟꯕ
ꯑꯁ ꯃꯣꯏꯗꯤ ꯃꯄꯨꯟꯁꯤ ꯅꯨꯡꯉꯥꯏꯔꯝꯅꯤ ꯍꯥ
ꯑꯁ ꯅꯨꯡꯉꯥꯏꯕꯅꯦ ꯃꯣꯏꯗꯤꯀꯣ ꯂꯛꯖꯔꯤꯗꯅꯦ ꯂꯩꯕꯗꯣ ꯄꯨꯔꯥ ꯁꯅꯥꯒꯨꯝꯕꯅꯦ ꯂꯩꯕ
ꯃꯥꯗꯤ ꯀꯩꯅꯣ ꯕꯤꯔꯤꯌꯥꯅꯔ ꯆꯤꯡꯈ꯭ꯔꯦ ꯍꯥꯏꯕꯅꯦ ꯑꯗꯨ ꯅꯨꯄꯥꯗꯣ
ꯎꯝ
ꯃꯥꯗꯤ ꯕꯤꯖꯤꯅꯦꯁ ꯇꯧꯕ ꯃꯥꯜꯂꯦ ꯍꯥꯏꯕꯗꯤ ꯕꯣꯁꯅꯕ ꯂꯣꯏꯔꯒ ꯄꯩꯁꯥ
ꯍꯣꯏ ꯃꯥꯒꯤ ꯅꯨꯄꯤꯁꯨ ꯄꯨꯔꯥ ꯑꯗꯨꯅ ꯑꯐꯥꯎꯕꯅꯦ
ꯁꯛꯄꯨꯗꯤ ꯌꯥꯝ ꯌꯧꯗꯦꯗ
ꯑꯁꯛꯇꯤ ꯌꯥꯗꯦ ꯑꯩꯅ ꯈꯔꯗꯤ ꯍꯦꯜꯂꯝ
ꯇꯦꯂꯦꯟ ꯂꯩꯕꯒꯤꯀꯣ ꯑꯗꯨ ꯑꯣꯏꯔꯝꯅꯤꯗ ꯑꯗꯨ ꯅꯪꯉꯣꯟꯗ ꯑꯗꯨꯝ ꯀꯣꯜ ꯇꯧꯔꯛꯏꯗꯣ
ꯈꯪꯗꯦ ꯈꯪꯗꯦ ꯑꯩꯅ ꯍꯥꯏꯕꯅꯦ ꯅꯪ ꯅꯪꯒꯤ ꯅꯨꯄꯤ ꯅꯨꯄꯤꯁꯨ ꯂꯩꯔꯦ ꯅꯆꯥꯁꯨ ꯂꯩꯔꯦ ꯀꯔꯤꯒꯤ ꯑꯩꯉꯣꯟꯗ ꯀꯥꯎꯕ ꯉꯝꯅꯕ꯭ꯔꯥ ꯍꯥꯏꯔꯒ ꯑꯁ ꯅꯪ ꯈꯛꯇꯪꯅꯦ ꯑꯩꯒꯤ ꯊꯝꯃꯣꯏ ꯈꯪꯕꯒ ꯍꯥꯏꯔꯛꯑꯦ ꯑꯁ ꯑꯗꯨꯗ ꯑꯩꯁꯨ ꯈꯔ ꯏꯃꯣꯁꯅꯦꯜ ꯇꯧꯕꯗꯣ ꯀꯣ ꯍꯥꯏ ꯄꯤꯁꯦ ꯇꯥꯔꯛꯄꯅꯦ ꯈꯪꯕ꯭ꯔ ꯑꯗꯨ ꯑꯣꯏꯔꯁꯨ ꯎꯄꯥꯏ ꯂꯩꯇꯦ ꯄꯨꯟꯁꯤ ꯍꯥꯏꯕꯗꯤ
ꯃꯥꯅꯤ ꯃꯥꯅꯤ
ꯀꯒꯤꯗꯦ ꯇꯣꯛꯅꯈ꯭ꯔꯦ
ꯃꯉꯣꯟꯗꯒꯤ ꯑꯐꯕ ꯍꯦꯟꯂꯣ ꯀꯣ
ꯍꯣꯏ ꯍꯣꯏ ꯐꯪꯒꯅꯤꯗ ꯑꯗꯨꯕꯨꯗꯤ ꯑꯗꯨ ꯑꯣꯏꯁꯨ ꯏꯕꯥꯅꯤꯗꯣ ꯈꯔ ꯄꯥꯎꯗꯣ ꯄꯥꯎ ꯐꯥꯎꯅꯕ ꯈꯔ ꯁꯥꯡꯉꯗꯤ ꯃꯥꯁꯦ ꯑꯩ ꯀꯅꯥꯒ ꯃꯥꯒꯤ ꯅꯨꯄꯤ ꯑꯣꯏꯒꯦꯔꯥ
ꯅꯪꯗꯤ ꯑꯗꯥ ꯆꯠꯂꯒ ꯂꯩꯔꯕꯣ
ꯍꯨꯝ
ꯅꯪꯗꯤ ꯄꯥꯏꯔꯒ ꯂꯩꯕ꯭ꯔꯣ
ꯍꯣꯏ ꯅꯨꯡꯁꯤꯠ ꯀꯩꯅꯣ ꯃꯀꯣꯟ ꯌꯥꯝ ꯇꯥꯕ꯭ꯔꯣ
ꯍꯣꯏ
ꯑꯁ ꯔꯨꯝꯗ ꯀꯩꯅꯣ ꯁꯥꯕꯒꯤ ꯃꯊꯛꯇ ꯀꯥ ꯈꯔ ꯂꯩꯌꯦꯗ
ꯑꯣ ꯑꯩꯗꯤ ꯅꯪ ꯅꯨꯡꯁꯤꯠꯇ ꯄꯥꯏꯔꯒ ꯂꯩꯕ꯭ꯔꯥꯅ ꯈꯟꯕꯅꯤꯅꯦ
ꯑꯁ ꯕꯣꯔꯤꯡ ꯆꯨꯝꯃꯟꯕꯒꯤ ꯄꯥꯏꯕ ꯌꯥꯔꯗꯤ ꯉꯁꯥꯏꯗ ꯄꯥꯏꯔ ꯂꯩꯗꯣꯏꯅꯤ
ꯑ
ꯌꯥꯗꯤ ꯌꯥꯗ
ꯏꯁꯥ ꯁꯛ ꯑꯣ ꯏꯁ ꯑꯦ ꯏꯁꯥ ꯁꯛꯄꯤꯌꯣ
ꯑꯁ ꯁꯛꯄ ꯌꯥꯔꯝꯃꯣꯏꯗ
ꯌꯥꯏ ꯍꯥꯏꯕꯒꯨꯝ ꯇꯧꯅꯦꯅꯦ
ꯈꯣꯟꯁꯤꯒ ꯌꯥꯔꯣꯏꯅꯦ ꯆꯍꯤ ꯁꯛꯄꯁꯨ ꯍꯣꯔꯦꯟ ꯀꯩꯅꯣ ꯇ꯭ꯌꯨꯟ ꯂꯥꯟꯗꯅ ꯑꯃꯨꯛ ꯂꯣꯏ ꯀꯛꯇꯣꯏꯅꯦ
ꯀꯥꯏꯅꯗꯔꯦ ꯑꯁ ꯋꯥꯔꯤ ꯂꯤꯕꯤꯌꯣ ꯚꯠꯀꯤ ꯋꯥꯔꯤ ꯂꯤꯕꯤꯌꯣ
ꯕꯨꯠꯀꯤꯗꯤ ꯀꯥꯏ ꯌꯥꯝ ꯕꯨꯠ
ꯇꯝꯅꯕ꯭ꯔꯣ ꯅꯉꯣꯟꯗ
ꯑꯁ ꯇꯝꯅꯁꯤꯗ ꯍꯥꯏꯥꯏꯒꯤ ꯕꯤꯠ ꯌꯥꯎꯗꯦ ꯑꯩꯉꯣꯟꯗꯁꯨ ꯇꯝꯅꯔ꯭ꯔꯣ ꯅꯪꯉꯣꯟꯁꯨ ꯀꯩꯁꯨ ꯇꯧꯔꯣꯏ ꯑꯩꯁꯨ ꯑꯁꯤꯅꯤ ꯏꯗꯤ ꯌꯥꯗꯩꯕ ꯁꯤꯒꯨꯝꯕꯦ
ꯇꯝꯗꯤ ꯇꯝꯅꯔꯝꯅꯤꯗ
ꯑꯗꯣ ꯑꯩꯉꯣꯟꯗꯗꯤ ꯑꯦꯛꯁꯄꯤꯔꯦꯟꯁꯁꯤ ꯂꯩꯇ꯭ꯔꯤꯔ ꯅꯪꯉꯣꯟꯗꯗꯤ ꯇꯧꯈ꯭ꯔꯕꯅꯦ
ꯎꯝ ꯑꯩꯉꯣꯟꯗ ꯄꯔꯁꯅꯦꯜꯃꯛꯇꯤ ꯅꯠꯇꯦꯗ ꯑꯗꯨꯕꯨ
ꯎꯝ
ꯈꯔ ꯆꯍꯤ ꯑꯃ ꯑꯅꯤ ꯃꯃꯥꯡꯗꯀꯣ
ꯔꯨꯝꯗ
ꯔꯨꯝꯗꯃꯛꯁꯨ ꯅꯠꯇꯦ
ꯎꯝ
ꯑꯩ ꯑꯗꯨ ꯃꯇꯝꯗꯣ ꯑ ꯑꯩꯒꯤ ꯈꯨꯟ ꯆꯠꯄ ꯑꯃꯥ ꯏꯄꯨꯒꯤꯀꯣ
ꯍꯣꯏ
ꯏꯗꯨꯝ ꯃꯇꯝꯗ ꯇꯨꯝ ꯀꯔꯤ ꯍꯥꯏꯁꯤꯔꯥ ꯃꯈꯥꯗ ꯏꯁꯤꯡ ꯂꯩꯩꯕ ꯑꯗꯨ ꯈꯨꯟꯗꯗꯤ ꯈꯔ ꯀꯩꯅꯣ ꯇꯧꯋꯤꯅ ꯐꯣꯔꯦꯁ ꯇꯥꯏꯞꯅꯦꯕ ꯑꯗꯨꯒꯤ ꯃꯈꯥꯗꯒꯤ ꯃꯈꯥꯗꯣ ꯏꯁꯤꯡꯅꯦꯕ ꯏꯁꯤꯡ ꯑ ꯇꯨꯔꯦꯜꯒꯨꯝꯕꯅꯦꯕ ꯑꯗꯨ ꯃꯊꯛ ꯇ ꯑꯩꯈꯣꯏ ꯂꯩꯕ ꯑꯗꯨꯗꯣ ꯄꯨꯔꯥ ꯃꯈꯥꯗꯒꯤꯀꯣ ꯅꯨꯡ ꯍꯨꯜꯂꯛꯄ ꯍꯨꯜꯂꯛ ꯑꯒ ꯅꯨꯡꯗꯣ ꯀꯥꯕꯗꯤ ꯎꯔꯦ ꯑꯗꯨꯕꯨ ꯇꯥꯕ ꯃꯐꯝꯗꯣ ꯈꯪꯗꯕ
ꯑꯝ
ꯑꯁ ꯑꯗꯨꯗꯒꯤꯗꯤꯀꯣ ꯆꯦꯟꯕꯗꯤ ꯈꯥꯏꯔꯅꯨ
ꯑꯩ ꯑꯣꯏꯔꯝꯗꯤ ꯅꯨꯡ ꯑꯃꯨꯛ ꯑꯩꯁꯨ ꯂꯪꯊꯗꯣꯏꯅꯦ
ꯑꯁ ꯅꯨꯡ ꯎꯖꯦ ꯑꯗꯨꯝ ꯑꯗꯨꯅ‌ꯣ ꯎꯝ ꯄꯨꯨ ꯍ‌ꯣꯏꯗꯒꯤ ꯇꯤꯚꯤ ꯌꯦꯡꯉꯒ ꯍꯂꯛꯄꯅꯦꯕ
ꯎꯝ
ꯏꯅꯦ ꯈꯣꯏꯗ ꯑꯗꯨꯗ ꯎꯝ ꯄꯨꯡ ꯑꯅꯤ ꯇꯥꯔꯦ ꯅꯨꯡꯗꯥꯡ ꯇꯥꯔꯦ
ꯎꯝ
ꯑꯗꯨꯗꯤ ꯑꯗꯨꯝ ꯂ‌ꯣꯏꯔꯦ ꯑꯗꯨ ꯅꯨꯃꯤꯠꯇꯨ ꯗꯤ ꯑꯁ ꯇꯧꯏꯗ ꯑꯩꯉꯣꯟꯗꯗꯤ ꯃꯛ ꯃꯛꯇ
ꯑꯁ
ꯌꯥꯝꯅ ꯇꯧꯕꯗꯤ ꯅꯠꯇꯦꯗ ꯑꯗꯨꯕꯨ ꯃꯔꯛ ꯃꯔꯛꯇ ꯀꯣ
ꯎꯝ
ꯇꯧꯋ‌ꯦ
ꯑꯗꯣ ꯅꯪ ꯌꯥꯝ ꯀꯤꯔꯦ
ꯎꯝ ꯑꯗꯨ ꯃꯛ ꯃꯛꯇ ꯀꯤꯌꯦ ꯑꯗꯣ ꯃꯔꯛ ꯃꯔꯛꯇ ꯑꯃꯨꯛꯀ ꯀꯤꯗꯦ
ꯇꯧꯕꯅꯤꯗ ꯇꯨꯝꯃ ꯀꯥꯟꯗꯁꯨ ꯀꯔꯤ ꯍꯥꯏꯕ ꯑꯥ ꯏꯁ꯭ꯂꯤꯄꯤꯡ ꯍꯤꯜꯁ ꯅꯤꯁꯟ ꯍꯥꯏꯗꯣ ꯎꯝ ꯑꯗꯨꯒꯨꯝꯕ ꯇꯧꯔꯒꯁꯨ ꯃꯔꯛ ꯃꯔꯛꯇꯤ ꯃꯪꯗ ꯀꯩꯅꯣ ꯈꯔꯒꯗꯤ ꯀꯤꯌꯦ ꯍꯥꯜꯂꯣ ꯍꯥꯏꯕꯗ ꯌꯥꯝ ꯀꯤꯅꯤꯗ
ꯑꯗꯨꯅꯦ ꯑꯩꯁꯨꯀꯣ ꯌꯨꯝꯗꯣ ꯁꯥꯕꯒꯤ ꯊꯣꯡ ꯍꯥꯡꯉꯒ ꯋꯤꯟꯗꯣ ꯍꯥꯡꯉꯒ ꯇꯨꯝ ꯇꯨꯝꯃꯦꯕ ꯑꯗꯨꯒꯨꯝꯕ ꯃꯇꯝꯗ ꯑꯩꯒꯤ ꯐꯃꯨꯡꯗꯣ ꯍꯦꯛ ꯌꯦꯡꯉꯗꯤ ꯊꯣꯡꯗ‌ꯣ ꯎꯋ‌ꯦꯕ
ꯎꯝ
ꯇꯨꯝꯕ ꯃꯇꯝꯗ ꯑꯁ ꯃꯔꯛ ꯃꯔꯛꯇ ꯃꯪꯗꯣ ꯅꯨꯡꯉꯥꯏ ꯇꯔꯗꯤꯀꯣ ꯑꯗꯨꯝ ꯀꯤꯔꯛꯑꯦ ꯀꯤꯔꯛꯄ ꯐꯥꯎꯋꯦꯕ
ꯍꯣꯁꯇꯦꯜꯒꯨꯝꯕ ꯑꯗꯨꯒꯨꯝꯕ ꯍꯦꯟꯅ ꯇꯝꯅꯕꯅꯦ
ꯍꯣꯏ ꯍꯣꯁꯇꯦꯜꯗꯗꯤꯀꯣ ꯎꯝ ꯇꯝꯅꯕꯅꯦ
ꯃꯣꯏꯁꯨ ꯃꯤ ꯌꯥꯝ ꯂꯩ ꯎꯝ ꯎꯝ
ꯎꯝ ꯍꯥꯏꯌ‌ꯣ ꯍꯥꯏꯌ‌ꯣ
ꯃꯣꯏꯁꯨ ꯃꯤ ꯌꯥꯝ ꯃꯤ ꯌꯥꯝ ꯂꯩꯗꯤ ꯃꯣꯏꯁꯨ ꯅꯨꯡꯉꯥꯏ ꯃꯥꯜꯂꯦ ꯂꯩꯕ ꯈꯔ ꯏꯟꯖꯣꯏ ꯇꯧꯕ ꯃꯥꯜꯂꯦꯕ
ꯍꯣꯏ ꯈꯪꯗꯦ ꯂꯨꯗꯣꯏꯔꯣ
ꯎꯝ
ꯒ꯭ꯌꯥꯟ ꯇꯥꯗ ꯃꯣꯏꯁꯤꯡꯁꯨ
ꯍꯥꯟꯅ ꯑꯩꯈꯣꯏ ꯀꯩꯅꯣ ꯃꯄꯥꯟꯗ ꯇꯝꯅꯤꯡꯉꯦꯀꯣ ꯍꯣꯁꯇꯦꯜꯗ ꯂꯩꯕ ꯑꯗꯨꯀꯥꯟꯗ ꯃꯣꯏ ꯑꯁ ꯃꯣꯏ ꯁꯥꯎꯔꯣꯝꯃꯗꯤ ꯋꯦꯜꯗꯣ ꯒꯨꯍꯥꯗꯣ
ꯎꯝ ꯎꯝ ꯎꯝ
ꯑꯗꯨ ꯁꯦꯝꯃꯦꯕ ꯑꯗꯨꯝ ꯍꯥꯏꯕꯗꯤ ꯏꯁꯤꯡꯗꯣ ꯈꯔ ꯀꯩꯅꯣ ꯃꯣꯏꯗꯤ ꯏꯁꯀꯥꯔꯁꯤꯇꯤ ꯌꯥꯝ ꯑꯣꯏꯕꯀꯣ ꯏꯁꯤꯡꯗꯣ
ꯑꯣ ꯎꯝ ꯎꯝ
ꯑꯗꯨꯒꯤ ꯋꯦꯜ ꯁꯤꯛꯃꯥ ꯑꯁ ꯌꯥꯝ ꯁꯥꯡꯕ ꯂꯩꯌꯦꯕ ꯑꯗꯨꯀꯥꯟꯗ ꯅꯨꯄꯤ ꯑꯃ ꯑꯩꯈꯣꯏ ꯀꯩꯅꯣ ꯀꯣꯂꯦꯖ ꯀꯥꯕ ꯑꯈꯣꯏ ꯅꯨꯄꯤ ꯑꯃꯅꯦ ꯑꯗꯨꯒ ꯃꯣꯏꯅꯤ ꯅꯨꯡꯁꯤꯅꯕ ꯃꯥꯜꯂꯦ
ꯑꯣꯝ
ꯑꯗꯨ ꯎꯝ ꯅꯨꯄꯥꯅ ꯃꯣꯏ ꯐꯦꯃꯤꯂꯤꯅ ꯌꯥꯔꯛꯇꯕꯀꯣ ꯑꯗꯥ ꯑꯅꯤꯗꯣ
ꯎꯝꯍꯨꯝ
ꯑꯗꯨꯒꯤ ꯑ ꯁꯤꯒ꯭ꯔꯕꯩ ꯍꯥꯠ ꯁꯤ ꯑ ꯑꯩꯈꯣꯏꯅꯤ ꯁꯤꯃꯤꯟꯅꯔꯁꯦ ꯑꯁꯤꯗ ꯆꯣꯡꯊꯔꯒ ꯍꯥꯏꯕ ꯃꯥꯜꯂꯦꯕ
ꯎꯝ ꯎꯝ ꯎꯝ
ꯑꯗꯨꯀꯥꯟꯗ ꯐꯥꯔꯁꯇ ꯑꯃ ꯅꯨꯄꯥꯅ ꯅꯪ ꯍꯥꯟꯅ ꯀꯩꯅꯣ ꯆꯣꯡꯊꯔꯣ ꯑꯩ ꯅꯪ ꯅꯣꯏ ꯅꯪ ꯆꯣꯡꯊꯔꯒ ꯑꯩ ꯑꯃꯨꯛ ꯅꯇꯨꯡ ꯏꯂꯒ ꯂꯥꯛꯀꯦ ꯍꯥꯏꯕ ꯑꯗꯨ ꯀꯥꯟꯗ ꯅꯨꯄꯤꯗꯤ ꯆꯣꯡꯊꯔꯒ ꯁꯤꯈ꯭ꯔ ꯃꯥꯜꯂꯦꯕ ꯑꯗꯨꯀꯥꯟꯗ ꯅꯨꯄꯥꯁꯤ ꯀꯤꯕ ꯃꯥꯜꯂꯦꯕ ꯆꯣꯡꯗꯕ ꯑꯗꯨꯒꯤ ꯃꯥ ꯀꯤꯔꯒ ꯑꯃꯨꯛ ꯍꯜꯂꯛꯑꯒ ꯍꯣꯁꯇꯦꯜꯗ ꯆꯪꯉꯦ ꯑꯗꯣ ꯇꯨꯝꯕ ꯌꯥꯗ꯭ꯔꯦ ꯍꯥꯏꯗ ꯅꯨꯞ ꯑꯗꯨ ꯅꯨꯄꯤꯗꯣ ꯀꯩꯅꯣ ꯃꯥꯒꯤ ꯏꯁꯄꯤꯔꯤꯠꯇꯣ ꯑꯃꯨꯛ ꯍꯜꯂꯛꯄ ꯍꯥꯏꯇꯥꯔꯦ
ꯑꯣ ꯑꯣ ꯑꯣ
ꯃꯣꯏ ꯂꯥꯛꯀꯦ ꯍꯥꯏꯔꯗꯤ ꯎꯝ ꯖꯁꯃꯤꯟꯗꯣ ꯈꯪꯕ꯭ꯔꯣ ꯂꯩ ꯑꯗꯨ ꯃꯣꯏꯗꯤ ꯑꯅꯝꯕ ꯃꯣꯏ ꯃꯁꯝ ꯃꯇꯣꯟꯗ ꯀꯩꯅꯣ ꯖꯁꯃꯤꯟ ꯑꯅꯝꯕ ꯍꯥꯞꯄꯅꯦꯕ ꯑꯗꯣ ꯑꯗꯨ ꯃꯅꯝꯗꯣ ꯂꯥꯛꯑꯗꯤ ꯑꯗꯨ ꯅꯨꯄꯤꯗꯣ ꯂꯥꯛ ꯂꯥꯛꯄ ꯁꯣꯏꯗ꯭ꯔꯦ ꯍꯥꯏ
ꯑꯁ
ꯑꯗꯣ ꯐꯖꯅ ꯀꯩꯅꯣ ꯇꯧꯕꯅꯦ ꯀꯦꯝꯄꯥꯁꯁꯨ ꯆꯥꯎꯋꯦꯕ ꯀꯣꯂꯦꯖꯁꯨ ꯂꯩꯌꯦ ꯑꯗꯨꯒ ꯍꯥꯏ ꯁ꯭ꯀꯨꯜ ꯍꯥꯏꯌꯔ ꯁꯦꯀꯦꯟꯗꯔꯤ ꯂꯣꯏ ꯂꯩꯌꯦ
ꯑꯗꯨ ꯃꯣꯏꯁꯨ ꯃꯣꯏ ꯃꯥꯏꯕꯥ ꯀꯩꯀꯥ ꯃꯣꯏꯁꯨ
ꯑꯩꯈꯣꯏ ꯀꯩꯅꯣ ꯑ ꯈ꯭ꯔꯤꯁꯇꯌꯥꯦꯟ ꯕꯦꯁꯀꯤ ꯁ꯭ꯀꯨꯜ ꯑꯣꯏꯕ ꯑꯗꯨꯒꯤ
ꯑꯣ ꯣ ꯐꯥꯖꯔ ꯀꯩꯀꯥ ꯀꯧꯗ꯭ꯔꯣ
ꯑꯗꯣ ꯐꯥꯗꯔ ꯀꯩꯅꯣ ꯀꯦꯊꯂꯤꯛꯀꯤ ꯅꯠꯇꯦꯗ ꯍꯣꯏ
ꯑꯣ ꯑꯣ ꯑꯣ ꯑꯣ ꯑꯗꯨꯝ ꯑꯗꯨ ꯑꯣꯏꯔꯁꯨ ꯀꯧꯔꯒ ꯄꯊꯅꯥ ꯇꯥꯊꯣꯛꯅꯤꯡꯉꯥꯏꯅꯤꯅꯦ
ꯑꯣ ꯑꯗꯨ ꯑꯣꯏꯔꯁꯨ ꯑꯁ ꯃꯣꯏ ꯀꯟꯕ ꯌꯥꯝ ꯂꯩꯕ ꯃꯥꯜꯂꯦ ꯍꯥꯏꯕꯗꯤ
ꯑꯥ
ꯀꯠꯁꯤꯗꯣ ꯀꯩꯅꯣ ꯐꯖꯅ ꯁꯤꯗꯧꯒꯤꯀꯣ
ꯎꯝ ꯎꯝ ꯇꯕꯅꯦ ꯍꯣꯏ ꯃꯣꯏ ꯁꯨꯃꯥꯏꯅ ꯇꯧꯕ ꯃꯤꯁꯤꯡꯀꯣ
ꯑꯗꯣ ꯑꯩ ꯑꯩ ꯂꯥꯛꯑ ꯀꯥꯟꯗꯗꯤ ꯀꯤꯔ ꯃꯥꯜꯂꯦ ꯀꯩꯅꯣ ꯇꯝꯅꯗ꯭ꯔꯦ ꯎꯝ ꯍꯧꯧꯔꯥ ꯑꯗꯨ ꯂꯥꯁꯇ ꯆꯦꯟꯟꯅ ꯍꯥꯟꯅ ꯆꯦꯟꯕꯗꯣ ꯍꯧꯔ
ꯎꯝ ꯂꯥꯁꯇ ꯎꯝ ꯅꯪꯅ ꯍꯥꯟꯅ ꯆꯦꯟꯕ ꯇꯧꯕꯗꯣ
ꯎꯝ ꯑꯗꯨꯝ